ꯇꯥꯔꯦ ꯇꯥꯔꯦ ꯀꯗꯧꯔꯤꯅꯣ ꯆꯥꯛ ꯆꯥꯔꯦ ꯑꯩꯈꯣꯏꯗꯤ ꯁꯟꯁꯥ ꯆꯥꯏꯑꯦ
ꯑꯣ
ꯅꯣꯏꯗꯤ ꯋꯥꯠꯂꯤꯕꯣ
ꯑꯩꯈꯣꯏꯗꯤ ꯍꯋꯥꯏꯒ ꯑ ꯑꯩꯈꯣꯏꯗꯤ ꯍꯋꯥꯏꯒ ꯀꯩꯅꯣ ꯁꯥ ꯑꯀꯪꯕꯗꯣ
ꯑꯣ ꯍꯥꯎꯒꯅꯦ ꯍꯦ
ꯎꯝ
ꯍꯣꯁꯇꯦꯜꯗꯒꯤ ꯌꯦꯟꯁꯥꯡ ꯔꯣ
ꯅꯠꯇꯦ ꯑꯩꯈꯣꯏ ꯁꯤ ꯌꯨꯝꯗ
ꯑꯣ ꯌꯨꯝꯗ ꯂꯩꯕꯅꯦꯀꯣ ꯍꯣꯁꯇꯦꯜ ꯅꯠꯇꯦ ꯀꯣ ꯀꯅꯥ ꯂꯩꯕ꯭ꯔꯣ ꯍꯧꯖꯤꯛ
ꯍꯧꯖꯤꯛꯇꯤ ꯆꯥꯛꯈꯨꯝꯗ ꯑꯩ ꯈꯛꯇꯪ ꯂꯩ
ꯑꯁ ꯀꯔꯤꯅꯣꯅꯦ ꯀꯤꯗꯔꯣ ꯄꯨꯠ ꯂꯥꯛꯒꯅꯤꯀꯣ
ꯄꯨꯠꯇꯤ ꯂꯩꯇꯦꯌꯦ ꯁꯤꯗ
ꯕꯨꯠ ꯌꯥꯝꯃꯤꯅꯦꯍꯦ ꯇꯣꯟ ꯇꯣꯝꯗ ꯂꯩ ꯅꯣꯏ ꯍꯤ ꯡꯖꯥ ꯐꯩ ꯂꯥꯛꯑꯒꯅꯦ ꯑꯇꯣꯞꯕꯗꯤ ꯀꯥꯏ ꯆꯠꯈ꯭ꯔꯦ
ꯑꯇꯣꯞꯄꯗꯤ ꯃꯄꯥꯟꯗ ꯒꯦꯝꯁ ꯅꯥꯔꯒ ꯂꯩꯅꯦ
ꯅꯪꯗꯤ ꯁꯥꯟꯅꯗ꯭ꯔꯕꯣ
ꯑꯩꯗꯤ ꯀꯅꯥꯁꯨ ꯊꯕꯛ ꯇꯧꯅꯤꯡꯉꯥꯏ ꯂꯩꯇꯕꯅꯤꯅ ꯑꯩꯅ ꯑꯗꯨꯝ ꯇꯧꯔ ꯑꯗꯨꯝ ꯂꯩꯔꯕꯅꯦ
ꯀꯣꯂꯦꯖ ꯀꯥꯕ꯭ꯔꯣ ꯌꯨꯝꯗ ꯂꯩꯕ꯭ꯔꯣ
ꯀꯣꯂꯦꯖ ꯁꯨꯇꯤ ꯑꯣꯏꯔꯤꯗ ꯀꯥꯗ꯭ꯔꯤ
ꯀꯂꯦꯁ ꯀꯥꯗ꯭ꯔꯦ ꯍꯣꯢ ꯑꯣ ꯍꯌꯦꯡꯁꯨ ꯌꯨꯝ ꯂꯩꯒꯗ꯭ꯔꯣ
ꯎꯝ
ꯍꯌꯦꯡ ꯑꯌꯨꯛ ꯂꯥꯏꯁꯪ ꯀꯥꯕ ꯆꯠꯂꯅꯤ ꯑꯗꯨꯒ ꯍꯜꯂꯛꯑꯅꯤ ꯑꯗꯨꯒ ꯗꯨꯝ ꯐ꯭ꯔꯤꯗ ꯂꯩꯕ ꯇꯥꯔꯦ ꯑꯃꯨꯛ ꯏꯄꯨ ꯈꯣꯏꯗꯤ ꯀꯃꯥꯏꯅ ꯇꯧꯔꯤꯒꯦ
ꯏꯄꯨ ꯈꯣꯏꯗꯤ ꯑꯁ ꯅꯨꯡꯉꯥꯏꯅ ꯂꯩꯌꯦꯗꯥ ꯆꯥꯛ ꯌꯦꯟꯁꯥꯡ ꯍꯥꯎꯕꯥ ꯈꯛꯇ ꯊꯣꯡꯉꯒ ꯆꯥꯏꯔꯒ ꯉꯁꯤꯁꯨ ꯁꯥ ꯂꯧꯕ ꯆꯠꯂꯒ ꯃꯣꯏꯅ ꯊꯣꯡꯉꯒ ꯄꯤꯖꯕ ꯁꯟꯁꯥ ꯌꯥꯝ ꯆꯥ ꯂꯩꯌꯦ ꯃꯣꯏꯁꯨꯀꯣ
ꯀꯩꯅꯣꯃ ꯑꯃ ꯐ꯭ꯂꯥꯏꯠꯇꯒꯤ ꯊꯣꯛꯄꯗꯣ ꯃꯥꯗꯤ ꯂꯩꯕ꯭ꯔꯣ
ꯍꯣꯏ ꯑꯪꯀꯜꯁꯨ ꯉꯁꯤꯗꯤ ꯑꯁ ꯆꯥꯛ ꯌꯥꯝ ꯆꯥꯏ ꯃꯁꯥ ꯅꯨꯡꯉꯥꯏꯇ꯭ꯔꯒꯀꯣ ꯆꯥꯛ ꯌꯥꯝ ꯆꯥꯈ꯭ꯔꯦ ꯃꯁꯤꯁꯨ ꯃꯥ ꯆꯠꯂꯦ ꯃꯟꯗꯦꯗ ꯍꯧꯔꯅꯦ ꯃꯥꯒꯤꯗꯨ ꯀꯣ ꯑꯗꯨ ꯍꯣꯔꯦꯟ ꯋꯥꯔꯁꯤꯠ ꯇꯧꯕꯅꯦ ꯏꯃꯨꯡꯒꯣꯢ ꯂꯣꯏꯅ
ꯑꯣ
ꯌꯥꯝ ꯀꯜꯂꯤꯗ ꯍꯧꯖꯤꯛꯀꯥꯟꯗꯤ ꯆꯥꯛ ꯆꯥꯕꯁꯨ ꯀꯟꯕ ꯑꯃꯦꯠꯄꯁꯨ ꯆꯥꯕ ꯃꯔꯣꯛꯁꯨ
ꯎꯝ ꯌꯥꯝ ꯆꯥꯔꯥ ꯇꯧꯕꯗꯣ ꯌꯥꯝ ꯆꯥꯕꯗꯣ ꯍꯛꯆꯥꯡ ꯐꯔꯛꯀꯗꯧꯕ ꯃꯥꯜꯂꯦ
ꯃꯁꯥ ꯀꯟꯈ꯭ꯔꯦ ꯍꯧꯖꯤꯛꯀꯥꯟꯗꯤ ꯅꯨꯃꯤꯠ ꯅꯤ ꯍꯨꯝꯗ ꯃꯆꯥꯅꯨꯄꯤ ꯎꯕꯒꯤꯀꯣ ꯍꯥꯔꯥꯎꯕꯗꯣ ꯃꯆꯥꯅꯨꯄꯤ ꯑꯅꯤꯁꯨ ꯑꯃꯨꯛ ꯊꯣꯛꯀꯗꯧꯔꯦ ꯅꯨꯄꯥ ꯑꯃ ꯅꯨꯄꯤ ꯑꯃ ꯍꯥꯏꯌꯦꯡ ꯍꯪꯆꯤꯠ ꯊꯣꯛꯀꯗꯧꯔꯦ ꯃꯟꯗꯦꯒꯨꯝꯕꯗ ꯍꯥꯏꯕ꯭ꯔꯥ ꯇ꯭ꯨꯁꯗꯦ ꯗꯔꯥ ꯊꯣꯛꯀꯅꯤ ꯍꯥꯏꯌꯦ ꯑꯩꯈꯣꯏꯁꯦ ꯃꯥꯏꯔꯦꯟ ꯃꯥꯏꯔꯦꯟ ꯒꯥ ꯃꯥꯏꯔꯦꯟꯒ ꯉꯥꯄ꯭ꯔꯨꯝ ꯑꯀꯪꯕꯗꯣ
ꯍꯣꯏ
ꯑꯗꯨ ꯊꯣꯡꯕꯤꯔꯥꯒ ꯌꯥꯝ ꯆꯥꯈ꯭ꯔꯦ
ꯎꯝ
ꯑꯁ ꯑꯁꯤꯗ ꯌꯥꯝꯅ ꯑꯁꯤꯗꯀꯣ
ꯑꯡ
ꯊꯕꯤꯒ ꯆꯨꯖꯥꯛꯀ ꯀꯩ ꯀꯩꯅꯣ ꯌꯥꯝ ꯊꯥꯏꯕ ꯁꯤ ꯌꯨꯝꯗ ꯑꯗꯣ ꯑꯗꯨꯝ ꯆꯥꯎ ꯍꯥꯏ ꯑꯗꯣ ꯑꯁ ꯌꯥꯝꯃꯦ
ꯊꯥꯡꯖꯤꯡꯗꯤ ꯊꯥꯡꯖꯤꯡꯗꯤ ꯐꯪꯕ꯭ꯔꯣ ꯅꯣꯏ ꯔꯣꯝꯗ
ꯊꯥꯡꯖꯤꯡꯗꯤ ꯐꯪꯗ꯭ꯔꯦ ꯁꯤꯗꯗꯤ
ꯑꯁ ꯊꯥꯡꯖꯤꯡ ꯆꯥꯔꯄꯗꯤ ꯊꯥꯡꯖꯤꯡꯒ ꯃꯦꯠꯂꯒ ꯑꯁ ꯌꯥꯝ
ꯋꯥꯎ ꯒꯤꯇꯥ ꯑꯦ ꯔ ꯀꯩꯅꯣ
ꯀꯔꯤ ꯀꯩꯅꯣ ꯅꯣꯛꯑꯦꯅꯍꯦ ꯁꯣꯏꯈꯤꯅꯤ
ꯆꯨꯖꯥꯛꯀ ꯊꯕꯤꯗꯣ
ꯎꯝ
ꯑꯁꯤꯒꯤ ꯌꯨꯝꯗꯣ ꯃꯣꯏ ꯌꯥꯝ ꯊꯥꯌꯦꯕ ꯐꯥ꯭ꯔꯝꯒꯤ ꯇꯥꯏꯞꯇ ꯑꯗꯨꯒꯤ ꯃꯣꯏꯅ ꯑꯗꯨꯝ ꯂꯧꯔ ꯆꯥꯑꯣ ꯍꯥꯏꯕꯅꯦꯕ ꯑꯗꯣ ꯑꯩꯈꯣꯏꯗꯤ ꯑꯁ ꯑꯃꯨꯛ ꯂꯧꯕ ꯆꯠꯄ ꯇꯟꯕ ꯉꯁꯤꯗꯤ ꯐꯖꯅ ꯅꯣꯡ ꯆꯨꯑꯦ ꯑꯗꯨꯒꯤ ꯃꯄꯥꯟꯁꯨ ꯊꯣꯛꯅꯤꯡꯗ꯭ꯔꯦ ꯑꯁ ꯅꯠꯇ꯭ꯔꯗꯤ ꯐꯖꯅ ꯐꯨꯜꯂ ꯆꯥꯕ ꯌꯥꯕꯅꯦ
ꯑꯣ ꯑ ꯀꯩꯅꯣ ꯆꯨꯆꯥꯛꯇꯣ ꯑꯉꯧꯕꯔꯣ ꯅꯠꯇ꯭ꯔꯒ ꯉꯥꯡꯕꯗꯨꯔꯣ
ꯑꯪ ꯑꯉꯥꯡꯕꯗꯣ
ꯅꯥꯄꯤꯗꯣ ꯅꯥꯞꯄꯤꯗꯣ
ꯍꯣꯏ ꯅꯞ ꯅꯞ ꯂꯥꯛꯕꯅꯤꯍꯦ ꯌꯥꯝ ꯍꯥꯎꯋꯦ ꯊꯨꯝꯕꯁꯨ ꯊꯨꯝꯃꯦ ꯎꯝ
ꯀꯩꯅꯣꯒꯤ ꯑꯣꯏꯔꯝꯒꯨꯅꯤ ꯆꯥꯛꯍꯥꯎꯒꯤ ꯑꯣꯏꯔꯝꯒꯅꯤ
ꯍꯣꯏ
ꯍꯥꯎꯒꯤ ꯆꯨꯖꯥꯛꯇꯤ ꯍꯥꯎꯕꯥꯅꯤ ꯅꯞ ꯅꯞ ꯆꯥꯔꯒ ꯊꯟꯕꯅꯦ ꯑꯗꯣ ꯑꯃ ꯑꯅꯤ ꯆꯥꯔꯗꯤ ꯑꯗꯨꯝ ꯄꯨꯛ ꯊꯝꯕꯅꯦ ꯆꯥꯛ ꯆꯥ
ꯍꯣꯏ ꯑꯗꯨꯒ ꯑꯗꯨꯗꯣ
ꯑꯪ
ꯎꯝ ꯍꯥꯟꯅ ꯐꯨꯠꯂꯒ ꯑꯗꯨ ꯑꯃꯨꯛ ꯂꯧꯊꯣꯛꯑꯒ ꯑꯃꯨꯛ ꯉꯧꯕ
ꯉꯧꯔꯒ ꯆꯥꯔꯗꯕꯀꯣ ꯍꯥꯎꯕꯅꯦ ꯑꯗꯨꯝ ꯀꯣꯊꯣꯛꯄ꯭ꯔꯣ ꯃꯥꯏꯗ ꯄꯣꯛꯊꯣꯛꯑꯄ ꯖꯥꯠꯗꯣ ꯃꯩꯗ ꯂꯧꯔꯒ ꯄꯣꯛꯊꯣꯛꯄꯗꯨꯁꯨ ꯍꯥꯎꯕꯅꯦ ꯃꯩꯗ ꯂꯧꯔꯒꯀꯣ
ꯍꯣꯏ ꯑꯁꯤꯗ ꯏꯟꯗꯛꯁꯟ ꯏꯟꯗꯛꯁꯟꯒꯤ ꯃꯊꯛꯇ ꯀꯣ
ꯎꯝ
ꯀꯩꯅꯣꯃ ꯑ ꯒ꯭ꯌꯥꯁꯀꯤ ꯀꯨꯝꯕꯗ ꯊꯝꯕ ꯑꯃꯗꯣ ꯊꯝꯃꯦ ꯑꯗꯨꯒ ꯃꯊꯛꯇ ꯊꯝꯃꯦ ꯆꯨꯖꯥꯛꯇꯣ ꯑꯗꯨꯒ ꯑꯁ ꯗꯥꯏꯔꯦꯛ ꯍꯤꯠ ꯇꯧꯗꯕꯀꯣ ꯃꯥꯒꯤ
ꯂꯩꯥꯏꯕ꯭ꯔꯣ ꯑꯗꯨꯗꯥ
ꯑ ꯃꯤ ꯑꯍꯨꯝꯅꯦꯗ
ꯑꯁ
ꯑꯩꯅꯦ ꯑꯗꯨꯒ ꯑꯩꯅꯦ ꯑꯗꯨꯒ ꯃꯊꯛ ꯂꯩꯀꯥꯏꯒꯤ ꯑꯅꯤ
ꯑꯣ ꯑꯣ ꯅꯣꯡꯗꯤ ꯆꯨꯕ꯭ꯔꯣ ꯉꯁꯤ ꯋꯦꯗꯔ ꯀꯃꯥꯏ
ꯉꯁꯤꯗꯤ ꯑꯁ ꯉꯁꯤꯗꯤ ꯅꯣꯡ ꯐꯖꯅ ꯆꯨꯏꯅꯦ
ꯁꯣꯏꯔꯣꯝꯗꯁꯨ ꯅꯣꯡ ꯆꯨꯋꯦ ꯑꯁ ꯅꯨꯃꯤꯠ ꯆꯨꯞꯄ ꯂꯝꯕꯤ ꯅꯥꯝꯕꯒ ꯆꯠꯄ ꯌꯥꯗ꯭ꯔꯥ ꯆꯠꯊꯣꯛꯄ
ꯍꯣꯏ ꯍꯣꯏ ꯑꯣꯏꯔꯝꯒꯅꯦ ꯎꯝ ꯑꯗꯣ ꯕ꯭ꯂꯦꯛ ꯇꯣꯞ ꯊꯥꯕꯗꯣ ꯑꯃꯨꯛ
ꯂꯦꯞꯇꯣꯞ ꯊꯥꯕꯗꯨꯁꯨ ꯂꯣꯏꯅ ꯂꯣꯏꯅ ꯆꯦꯛꯈꯥꯏꯔꯦꯗ ꯌꯥꯗꯣꯏꯗ ꯇꯪꯈꯥꯏ ꯆꯦꯈꯥꯏ ꯆꯦꯠꯈꯥꯏ ꯏꯁꯤꯡ ꯏꯁꯤꯡ ꯐꯨꯕꯁꯨ ꯌꯥꯎꯔꯤꯗ ꯃꯔꯛ ꯃꯔꯛꯇꯗꯤ ꯏꯁꯤꯡꯁꯨ ꯐꯨꯜꯂꯦ
ꯃꯣꯏꯗꯣ ꯑꯁ ꯐꯖꯅꯁꯨ ꯇꯧꯗꯤ ꯇꯧꯗꯕꯒꯤꯅꯤꯅꯦ
ꯑꯁ ꯊꯕꯛ ꯁꯨꯕꯗꯀꯣ ꯐꯖꯅ ꯇꯧꯕꯗꯅꯦ ꯃꯣꯏꯗꯤ ꯃꯣꯏꯒꯤ ꯇꯣꯡꯉꯗꯤ ꯌꯥꯔꯦ ꯃꯣꯏꯒꯤ ꯐꯅꯕ ꯈꯛꯇ ꯁꯦꯝꯕꯀꯣ ꯃꯤꯒꯤ ꯈꯟꯗꯦꯕ ꯑꯗꯨ ꯃꯥ ꯃꯤꯒꯤ ꯈꯟꯗ꯭ꯔꯗꯤ ꯀꯃꯥꯏꯅ ꯆꯥꯎꯈꯠꯀꯅꯤ ꯃꯣꯏꯒꯤ ꯃꯁꯥ ꯃꯁꯥꯒꯤ ꯈꯛꯇ ꯈꯟꯕꯀꯣ ꯄ꯭ꯔꯖꯥꯒꯤ ꯈꯟꯗꯦꯕ
ꯎꯝ
ꯅꯣꯏꯗꯤ ꯀꯔꯤ ꯀꯔꯤ ꯌꯦꯟꯁꯥꯡ ꯆꯥꯒꯦꯔꯣ ꯍꯌꯦꯡꯗꯤ
ꯍꯌꯦꯡꯗꯤ ꯑ ꯀꯩꯅꯣ ꯑꯣꯏꯗꯧ ꯃꯥꯜꯂꯦ ꯀꯩ ꯍꯥꯏꯕ꯭ꯔꯥ ꯑꯥ ꯑꯁ ꯀꯩꯅꯣ ꯑꯁ ꯒꯥꯔꯗꯦꯟꯗ ꯍꯧꯕꯗꯣ
ꯒꯥꯔꯗꯦꯟꯗ ꯍꯧꯕ ꯍꯥꯏꯗꯤ ꯀꯩꯅꯣ ꯑ ꯃꯅꯥꯔꯣ
ꯃꯅꯥ ꯃꯅꯥ
ꯁꯧꯒ꯭ꯔꯤꯔꯣ
ꯊꯧꯒ꯭ꯔꯤ ꯅꯠꯇꯦ ꯑꯁ ꯌꯥꯝꯅ ꯈꯪꯕꯅꯤꯅꯦ ꯑꯁ ꯀꯩꯅꯣ ꯀꯔꯔ ꯑꯆꯤ
ꯀꯩꯅꯣ ꯃꯅꯥꯗꯣ ꯀꯣꯛ ꯀꯣꯛ ꯍꯦꯇꯦꯛ ꯇꯧꯕꯗ ꯅꯞꯄꯗꯣ
ꯑ
ꯑꯁ ꯃꯥꯒꯤ ꯃꯤꯡꯗꯣ
ꯍꯣꯏ ꯍꯣꯏ ꯌꯥꯔꯦ ꯍꯌꯦꯡꯀꯣ ꯅ ꯍꯥꯏꯔꯒ ꯇꯧꯔꯛꯑꯣ ꯍꯧꯖꯤꯛ ꯅꯪ ꯈꯪꯂꯨꯔꯣꯏ ꯅꯪꯒꯤ ꯀꯣꯏꯗꯅꯕ ꯂ ꯎ ꯍꯥꯏꯕ ꯍꯥꯏ ꯆꯠꯄꯗꯤ ꯀꯣꯟꯅ ꯍꯥꯏꯔꯣꯀꯣ
ꯍ‌ꯣꯏ
ꯅꯪꯁ‌ꯦ ꯌꯥꯝ ꯍꯥꯏꯑꯦ ꯅꯣꯛ ꯄꯁꯨ ꯌꯥꯝ ꯍꯥꯏꯌꯦꯍꯦ
ꯍꯩꯕꯅꯦ ꯍꯩꯕꯅꯦ ꯅꯣꯛꯄ
ꯎꯝ ꯎꯝ
ꯑꯁ ꯑꯗꯨꯗꯣ ꯍꯌꯦꯡ ꯁꯣꯏꯗꯅ ꯍꯥꯏꯔꯛꯀꯦ ꯃꯥꯒꯤ ꯃꯤꯡꯗꯣ ꯍꯥ
ꯀꯅꯥ ꯀꯅꯥ ꯇꯨꯝꯕ꯭ꯔꯣ
ꯑꯁ ꯑꯗꯨꯝ ꯑꯩꯈꯣꯏ ꯕꯣꯜꯁꯨ ꯌꯦꯡꯉꯒ ꯑꯗꯨꯝ ꯂꯣꯏꯅꯃꯛ ꯇꯨꯝꯃꯤꯗ
ꯗꯤ ꯌꯦꯡꯒ‌ꯦꯔꯣ
ꯍꯣꯏ ꯌꯦꯡꯒꯅꯤ ꯎꯝ ꯐꯖꯒꯗꯧꯔꯤꯅꯦ ꯉꯁꯤꯒꯤ ꯕꯣꯜꯗꯤ
ꯇꯧꯑ‌ꯦ
ꯅꯣꯔꯋꯦꯒ ꯏꯪꯂꯦꯟꯅꯦꯕꯀꯣ ꯃꯣꯏꯒꯤ ꯀꯟꯇ꯭ꯔꯤꯗꯣ ꯉꯁꯤꯗꯤ
ꯗ‌ꯣ ꯑꯣ ꯏꯪꯂꯦꯟ ꯉꯁꯤꯗꯤ ꯀꯅꯥ ꯉꯝꯗꯧ ꯃꯥꯥꯟꯕ꯭ꯔꯣ
ꯑꯁ ꯑꯩꯅ ꯈꯟꯕꯗꯗꯤ ꯏꯪꯂꯦꯟꯁꯨ ꯐꯖꯗꯤ ꯐꯖꯩꯌ‌ꯦꯕ ꯃꯣꯏꯗꯣ ꯑꯦꯇꯦꯛ ꯌꯥꯝ ꯐꯖꯩꯌ‌ꯦꯕ ꯑꯗꯣ ꯑꯃꯗꯨꯗꯤ ꯑꯥ꯭ꯔꯖꯦꯟꯇꯤꯅꯥꯁꯨ ꯋꯥꯠꯂꯤ
ꯑꯥ ꯑꯟꯆꯥꯅꯥ ꯑꯉꯥ ꯍꯣꯔꯦꯟꯗ‌ꯣ ꯀꯅꯥ ꯀꯅꯥꯔꯣ
ꯍꯩꯌꯦꯡ ꯃꯊꯪ ꯍꯩꯌꯦꯡ ꯃꯊꯪꯒꯤ ꯃꯊꯪꯗ
ꯑꯥ꯭ꯔꯖꯦꯟꯇꯤꯅꯥꯔꯣ ꯑꯥ꯭ꯔꯖꯦꯟꯇꯤꯅꯥꯔꯣ
ꯎꯝ
ꯅꯣꯏꯗꯤ ꯌꯦꯡꯉꯔꯣ ꯍꯣꯔꯦꯟꯗꯤ
ꯍꯣꯔꯦꯟꯗꯤ ꯌꯦꯡꯒꯅꯤ ꯄꯨꯡ ꯑꯅꯤ ꯃꯈꯥꯏꯗꯅꯤꯅꯦ
ꯑꯁ ꯄꯨꯡ ꯑꯅꯤ ꯃꯈꯥꯏꯗꯤ ꯀꯗꯥꯏꯗꯒꯤ ꯌꯦꯡꯕ ꯉꯝꯃꯣꯏꯗ ꯈ‌ꯣꯏꯗꯤ
ꯍꯥꯟꯅꯥ ꯇꯨꯝꯃꯥ
ꯇꯔꯨꯛ ꯃꯈꯥꯏ
ꯍꯥꯟꯅ ꯇꯨꯝꯃꯒ ꯑꯃꯨꯛ ꯍꯧꯒꯠꯅꯤꯡꯉꯥꯏ
ꯑꯣ ꯑꯣ ꯍꯧꯖꯤꯛ ꯉꯟꯅ ꯇꯨꯝꯊꯣꯛꯑꯣ ꯑꯗꯨꯒ ꯍꯣꯔꯦꯟ ꯀꯥꯞꯊꯣꯛꯑꯒ ꯌꯦꯡꯕ ꯇꯥꯔꯦꯅꯦ ꯑꯗꯨꯗꯤ
ꯍꯣꯏ ꯑꯁ ꯉꯁꯤ ꯀꯩꯅꯣ ꯑꯁ ꯂꯩꯕꯅꯦꯕ ꯑꯥ ꯀꯩꯅꯣ ꯀꯣꯕꯤꯒꯤ ꯃꯥꯟ ꯕ ꯑꯃ ꯃꯅꯥ ꯅꯠꯇꯦ
ꯀ‌ꯣꯁ ꯃꯅꯔ‌ꯣ ꯑꯦ ꯀꯣꯕꯤ ꯃꯇꯣꯟ
ꯍꯣꯏ ꯍꯣꯏ ꯑꯗꯨꯗꯣ
ꯑꯗꯨ ꯃꯅꯥꯗ ꯌꯥꯝ ꯂꯩꯕ꯭ꯔꯣ ꯅꯣꯏ ꯂꯣꯝꯗ
ꯍꯣꯏ ꯌꯥꯝ ꯂꯩꯌꯦ ꯃꯤꯃꯤꯒ꯭ꯔ ꯍꯥ
ꯏꯁꯀꯣꯁ ꯀꯨꯝꯕꯗꯤ ꯂꯩꯔꯝ ꯂꯩꯔꯝꯒꯅꯤꯀꯣ
ꯑꯁ ꯌꯥꯝꯃꯤ ꯁ꯭ꯀꯣꯜꯁꯨ ꯄꯨꯃꯥꯁꯨ ꯑꯦ ꯀꯩꯅꯣ ꯑ ꯃꯥꯏꯔꯦꯟ ꯍꯣꯏ ꯏꯁꯀ꯭ꯋꯥꯁꯀꯤ ꯃꯅꯥꯁꯨ ꯌꯥꯝ ꯂꯩ ꯃꯥꯏꯔꯦꯟ ꯃꯥꯏꯔꯦꯟꯒꯤ ꯃꯅꯥꯁꯨ ꯍꯥꯎꯋꯤꯅꯦ
ꯐꯅꯀꯣ
ꯎꯝ ꯑꯗꯨꯒ ꯀꯩꯅꯣꯁꯨ ꯂꯩꯅꯦ ꯎꯝ ꯏꯄꯥꯅ ꯂꯩꯕꯤꯕꯀꯣ
ꯀꯔꯤ ꯑꯦ ꯄꯤꯅ ꯑꯣ ꯈꯪꯉꯦ ꯈꯪꯉꯦ ꯒ꯭ꯔꯤꯟꯒꯤ ꯇꯥꯏꯞꯇ ꯂꯨꯕꯥ ꯃꯥꯟꯕꯗꯨꯀꯣ
ꯍꯣꯏ ꯍꯣꯏ ꯍꯣꯏ
ꯍꯣꯏ ꯍꯣꯏ ꯑꯩꯈꯣꯏꯁꯨ ꯆꯥꯏꯑꯦ ꯉꯔꯥꯡ ꯌꯥꯝ ꯍꯥꯎꯋꯦꯕꯀꯣ ꯑꯩꯈꯣꯏꯁꯨ ꯕꯖꯥ꯭ꯔꯗꯒ ꯂꯩꯔꯒ ꯆꯥꯕ ꯃꯇꯨꯝ ꯃꯇꯨꯝ ꯀꯛꯑꯒ ꯁ ꯆꯥꯔꯒ ꯂꯩꯌꯦ ꯁꯤꯟꯗꯤ ꯁꯤꯜꯂꯤ ꯈꯔꯥ
ꯍꯣꯏ ꯍꯣꯏ
ꯅꯪꯗꯤ ꯅꯤꯁꯥ ꯁꯥꯟꯅ ꯀꯔꯦꯁ ꯍꯥꯎꯕ꯭ꯔꯣ ꯅꯣꯏꯗꯤ ꯄꯣꯛ ꯊꯣꯡꯕꯁꯦ ꯀꯃꯥꯏꯅ ꯊꯣꯡꯕ꯭ꯔꯣ ꯑꯩꯈꯣꯏꯗꯤ ꯄꯣꯛ ꯊꯣꯡꯕ ꯍꯩꯇꯦꯅꯦꯍꯦ
ꯄꯣꯛ ꯊꯣꯡꯕꯗꯤ ꯑꯁ ꯑꯁ ꯑꯩꯈꯣꯏꯗꯤ ꯐꯖꯅ ꯍꯩꯕꯅꯦꯍꯦ ꯍꯟꯗꯛꯇꯤ ꯑꯩꯁꯨ ꯍꯩꯔꯤꯕ
ꯑꯥ ꯍꯌꯦꯡ ꯅꯣꯏꯗꯤ ꯀꯩꯗꯧꯉꯥꯏ ꯀꯣꯂꯦꯖ ꯀꯥꯕ ꯍꯧꯒꯦꯔꯣ
ꯗꯦꯠ ꯁꯤꯛꯁꯇꯤꯟꯗ
ꯁꯤꯛꯁꯇꯤꯟ ꯍꯧꯔꯗꯤ ꯑꯦꯁ ꯁꯤꯛꯁꯇꯤꯟ ꯍꯧꯔꯗꯤ ꯌꯥꯝꯕꯤꯔ ꯐ꯭ꯔꯤ ꯑꯣꯏꯔꯅꯤꯅꯦ ꯅꯣꯏꯗꯤ ꯂꯥꯏꯔꯤꯛ ꯄꯥꯔꯒ ꯑꯗꯨꯝ ꯂꯩꯔꯅꯤꯅꯦ
ꯍꯣꯏ ꯍꯣꯁꯇꯦꯜ ꯑꯃꯨꯛ ꯆꯪꯈ꯭ꯔꯅꯤ ꯑꯗꯨꯗꯤ ꯑꯁ ꯈꯔ ꯕꯤꯖꯤꯗꯤ ꯑꯣꯏꯈ꯭ꯔꯅꯤ
ꯎꯝ
ꯇꯥꯏꯃꯤꯡ ꯂꯩꯕꯁꯨ ꯐꯗꯤ ꯐꯩꯗ ꯍꯥꯏꯕꯗꯤ ꯏꯁꯥꯁꯦ ꯐ꯭ꯔꯤ ꯑꯣꯏꯗ꯭ꯔꯒ ꯑꯗꯨꯝ ꯀꯩꯅꯣꯗ ꯑꯗꯨꯝ ꯊꯕꯛ ꯇꯧꯔ ꯂꯩꯕꯗꯣ
ꯏꯕꯨꯡꯉꯣꯒ ꯏꯕꯥꯅꯤ ꯂꯩꯕꯅꯦꯕꯀꯣ ꯏꯕꯨꯉꯣꯅꯀꯣ ꯑꯁ ꯍꯌꯦꯡꯗꯤ ꯏꯟꯁꯥꯡ ꯑꯍꯥꯎ ꯍꯥꯎꯕ ꯊꯣꯡꯉꯨꯒ ꯍꯥꯏꯖꯤꯜꯂꯦ ꯃꯥꯅ ꯏꯟꯁꯥꯡꯗꯤ ꯂꯩꯇ꯭ꯔꯦ ꯑꯩꯈꯣꯏꯗꯤ ꯀꯗꯥꯏ ꯂꯧꯅꯤ
ꯃꯥꯅ ꯏꯟꯁꯥꯡ ꯑꯍꯥꯎꯕ ꯊꯣꯡꯉꯨ ꯉꯟꯇꯥ ꯍꯧꯒꯠꯂꯒ ꯊꯣꯡꯉꯣ ꯍꯥꯏꯌꯦ
ꯎꯝ
ꯅꯣꯏꯗꯤ ꯄꯨꯡ ꯀꯌꯥꯗ ꯍꯧꯒꯠꯄ꯭ꯔꯣ
ꯄꯨꯡ ꯇꯔꯨꯛ ꯃꯈꯥꯏ ꯇꯔꯦꯠ ꯑꯗꯨꯋꯥꯏꯗ
ꯑꯁ ꯊꯦꯡꯉꯦꯍꯦ ꯄꯥꯈꯪꯅꯐꯧ ꯊꯦꯡꯅ ꯍꯧꯒꯠꯄ꯭ꯔꯣ
ꯑꯩꯈꯣꯏꯗꯤ ꯊꯕꯛ ꯂꯩꯇꯕꯅꯤꯅ
ꯀꯣꯟꯅ ꯊꯕꯛ ꯀꯣꯟꯅ ꯊꯕꯛ ꯁꯨꯔꯗꯤ ꯊꯦꯡꯅ ꯍꯧꯒꯠꯀꯗꯕ ꯃꯥꯜꯂꯦꯍꯦ
ꯎꯝ
ꯌꯨꯝꯗꯤ ꯈꯨꯟꯗꯤ ꯆꯠꯅꯤꯡꯗ꯭ꯔꯣ
ꯂꯥꯛꯅꯤꯡꯕꯅꯦ ꯑꯗꯣ ꯑꯁ
ꯈ꯭ꯔꯤꯁꯃꯥꯁꯁꯨ ꯅꯛꯈ꯭ꯔꯦ ꯀꯩꯅꯣ ꯐꯤ ꯑꯣꯗꯔ ꯇꯧꯔꯣꯏꯗ꯭ꯔꯣ ꯑꯩꯉꯣꯟꯗ ꯑꯩ ꯐꯤ ꯁꯥꯏꯑꯦ
ꯑꯣ
ꯐꯤ ꯏꯟꯕꯒꯤꯀꯣ ꯌꯥꯝ ꯁꯥꯏꯌꯦꯕ ꯑꯣꯗꯔ ꯌꯥꯝ ꯂꯥꯛꯑꯦꯕ ꯐꯤ ꯁꯥꯥꯛꯑꯦꯕꯀꯣ ꯅꯣꯏꯁꯨ ꯄꯥꯝꯃꯤꯗꯤ ꯑꯗꯨꯝ ꯑꯣꯔꯗꯔ ꯇꯧꯔꯛꯑꯣ
ꯎꯝ ꯇꯧꯔꯛꯀꯦ ꯇꯧꯔꯛꯀꯦ ꯍꯥꯟꯅ ꯌꯦꯡꯉꯒꯀꯣ ꯐꯤꯗꯣ ꯀꯃꯥꯏꯅ ꯇꯧꯕ꯭ꯔꯣ ꯍꯥꯏꯕꯗꯣ ꯍꯥꯏꯔꯒ
ꯇꯞꯅ ꯏꯜꯂꯒ